ꯍꯜꯂꯣ
ꯍꯜꯂꯣ ꯍꯜꯂꯣ
ꯇꯥꯏ
ꯅꯪꯒꯤꯗꯣ ꯌꯥꯝ ꯄꯠ ꯄꯠ ꯇꯠꯂꯦ
ꯀꯩꯗꯧꯔꯖꯥꯠꯅꯣ
ꯑꯣ ꯑꯣ ꯅꯪ ꯅꯪꯅ ꯉꯥꯡꯕꯗꯤ ꯇꯥꯏꯕꯀꯣ ꯑꯗꯨꯒ ꯕꯦꯛꯒ꯭ꯔꯥꯎꯟꯗꯣ ꯕꯦꯛꯒ꯭ꯔꯥꯎꯟꯗ ꯈꯔ ꯀꯗꯔꯛ ꯀꯗꯔꯛ ꯀꯗꯔꯛ ꯀꯩꯅꯣꯝꯃ ꯇꯧꯋꯦꯕ ꯁꯧꯕꯗꯧꯅ ꯀꯥꯏ ꯂꯩꯅꯣ
ꯈꯔ ꯐꯔꯕ
ꯑꯗꯨꯝ ꯇꯧꯋꯦ ꯑꯗꯨꯝ ꯇꯧꯋꯦ ꯑꯗꯣ ꯅꯪ ꯉꯥꯡꯕꯕꯨꯗꯤ ꯁꯦꯡꯅ ꯇꯥꯏꯌꯦꯕꯀꯣ
ꯑꯥ
ꯀꯥꯏ ꯂꯩꯅꯣ ꯍꯥ
ꯑꯩ ꯅꯪ ꯈꯣꯟꯜꯗꯣ ꯊꯣꯛꯏꯅꯣ ꯈꯪꯗ꯭ꯔꯦꯕ
ꯀꯥꯏ ꯂꯩꯅꯣ
ꯀꯥ ꯃꯅꯨꯡꯗ
ꯀꯩꯗꯧꯔꯝꯃꯤꯅꯣ
ꯆꯥꯛ ꯆꯥꯒꯗꯣꯔꯦ ꯆꯥꯛ ꯆꯥꯗ꯭ꯔꯔꯤꯉ ꯃꯃꯥꯡꯗ ꯃꯤ ꯁꯨꯨꯕ ꯉꯥꯏꯔꯤ
ꯉꯥꯏꯔꯤꯌꯦ
ꯆꯥꯛ ꯆꯥꯟꯅꯗꯣꯏꯅꯦ ꯉꯁꯤꯗꯤ
ꯆꯥꯛꯇꯤ ꯂꯣꯏꯔꯕꯣ ꯂꯣꯏꯔꯦ
ꯃꯤꯁꯨ ꯑꯅꯤꯗꯪ ꯍꯥꯏꯔ ꯑꯃꯇꯪ ꯍꯥꯏꯔꯣ ꯑꯅꯤꯗꯪ ꯍꯥꯏꯔꯣ
ꯑꯃꯇꯪ
ꯑꯣ ꯀꯩ ꯍꯦꯟꯖꯥꯡ ꯊꯣꯡꯒꯦ
ꯁꯥꯟ ꯊꯣꯡꯉꯦ꯫
ꯁꯟ ꯊꯣꯡꯉꯦ
ꯑ
ꯍꯥꯎꯊꯔꯥꯅꯤ ꯑꯗꯨꯗꯤ
ꯍꯥꯎꯊꯔꯅꯤ
ꯁꯟ ꯈꯠꯇꯔꯣ ꯑꯇꯩꯗꯤ
ꯁꯟꯅꯦ ꯆꯝꯐꯨꯠꯅꯦ ꯀꯥꯡꯁꯣꯏ ꯑꯃꯅꯦ ꯏꯔꯣꯟꯕ ꯑꯃꯅꯦ
ꯏꯁꯁ ꯌꯝꯃꯤꯍꯦ ꯑꯗꯨꯗꯤ ꯀꯩ ꯂꯩꯒꯦ ꯀꯩ ꯀꯩ ꯀꯩ ꯀꯩ ꯀꯩ ꯑꯣꯀꯦꯖꯟ ꯂꯩꯒꯦ
ꯀꯩꯁꯨ ꯂꯩꯇꯦꯗ ꯑꯉꯥꯡ ꯌꯨꯝꯗ ꯊꯣꯛꯂꯛꯄꯒꯤ ꯑꯣꯖꯥꯁꯤꯡ ꯀꯧꯔ ꯁꯨꯝ ꯆꯥꯃꯤꯟꯅꯕꯅꯦ
ꯑꯣꯖꯥꯁꯤꯡ ꯍꯥꯏꯔꯣ
ꯑ ꯀ꯭ꯂꯥꯁ ꯇꯦꯟ ꯊꯥꯗ꯭ꯔꯤꯉꯩꯗꯒꯤ ꯇꯥꯛꯄꯤꯔꯛꯄ ꯇꯨꯏꯁꯟ ꯆꯠꯂꯛꯄ ꯑꯣꯖꯥꯁꯤꯡ
ꯑꯥ ꯄꯠ ꯄꯠ ꯇꯠꯈ꯭ꯔꯦ ꯑꯃꯨꯛ
ꯑꯩꯒꯤ ꯏꯟꯇꯔꯅꯦꯠ ꯅꯨꯡꯉꯥꯏꯇꯕꯩ ꯑꯣꯏꯔꯝꯕꯁꯨ ꯌꯥꯏ
ꯅꯣꯏ ꯏꯟꯇꯔꯅꯦꯠ ꯅꯨꯡꯉꯥꯏꯇꯕ꯭ꯔꯣ ꯈꯔ ꯇꯥꯏꯌꯦ ꯑꯃꯨꯛ ꯇꯥꯔꯦ ꯑꯝ ꯑꯃꯨꯛ ꯃꯨꯛ ꯇꯥꯗꯕ ꯑꯃꯨ ꯕꯠ ꯕꯠ ꯇꯠꯄ
ꯏꯟꯇꯔꯅꯦꯠ ꯅꯨꯡꯉꯥꯏꯇꯕꯩ ꯑꯣꯏꯔꯝꯕꯁꯨ ꯌꯥꯏ ꯑꯗꯨꯗꯤ
ꯑꯣ ꯃꯤꯅꯤꯠ ꯑꯅꯤꯈꯛ ꯐꯗ ꯉꯏꯔꯤ ꯌꯦꯡꯉꯨꯅꯦ ꯑꯅꯤꯈꯛ ꯐꯗ ꯉꯥꯏꯔꯤꯌꯦ
ꯍꯣꯏ ꯇꯔꯥ ꯁꯨꯗꯔꯗꯤ ꯌꯥꯗꯦꯗꯤ ꯍꯥꯏꯕꯅꯦ ꯑꯍꯨꯝ ꯑꯍꯨꯝ ꯑꯍꯨꯝ ꯁꯨꯗ ꯉꯥꯏꯔꯤꯌꯦ ꯑꯗꯨꯝ ꯑꯗꯨꯝ ꯅꯪ ꯇꯧꯗꯧꯕꯗꯣ ꯅꯪ ꯇꯧꯗꯧꯕꯗꯣ ꯑꯗꯨꯝ ꯇꯧꯔꯣꯕꯀꯣ ꯑꯗꯨꯝ ꯇꯧ ꯇꯧꯅ ꯑꯗꯨꯝ ꯋꯥꯔꯤ ꯁꯥꯅꯁꯦ
ꯃꯤꯁꯦ ꯐꯅꯌꯥꯝꯗꯤ ꯌꯧꯁꯜꯂꯛꯑꯕ ꯃꯥꯜꯂꯦ
ꯃꯤ ꯑ ꯍꯣꯏ ꯃꯤ ꯈꯔ ꯂꯥꯡꯕ ꯇꯥꯏꯌꯦ
ꯑꯩ ꯑꯩꯒꯤꯗꯤ ꯐꯖꯅ ꯇꯥꯕ ꯅꯠꯇ꯭ꯔꯣ ꯑꯩꯒꯤ ꯈꯣꯟ ꯐꯖꯅ ꯇꯥꯕ ꯅꯠꯇ꯭ꯔꯣ
ꯑꯣ ꯃꯤ ꯑꯥ
ꯃꯤ ꯁꯨꯔꯕꯣ
ꯑꯩ ꯃꯥꯌꯦꯛ ꯁꯦꯡꯑꯦ ꯌꯥꯝ
ꯑꯣ ꯕꯦꯛꯒ꯭ꯔꯥꯎꯟꯗꯨ ꯀꯩꯁꯨ ꯂꯥꯡꯗꯕ ꯅꯠꯇ꯭ꯔꯣ
ꯀ꯭ꯌꯥꯝ ꯇꯧꯗꯦ ꯑꯎ
ꯍꯜꯂꯣ ꯎꯃꯥꯏ ꯍꯜꯂꯣ
ꯀꯩꯍꯥꯏꯕ ꯍꯧꯖꯤꯛꯀꯤꯗꯣ ꯄꯠꯄꯠ ꯇꯠꯂꯦ
ꯑꯣ ꯀꯩꯁꯨ ꯍꯥꯏꯗꯦ ꯍꯜꯂꯣ ꯍꯜꯂꯣ ꯍꯥꯏꯕ ꯅꯪ ꯇꯥꯒꯤꯗꯕꯗꯩ ꯑꯩꯅ ꯀꯧꯕ
ꯑꯣ ꯉꯥꯡꯕ ꯂꯦꯞꯄꯤꯕꯤ
ꯉꯥꯛꯄ ꯂꯦꯞꯄꯒꯤ ꯑꯦ ꯃꯩꯊꯠ ꯀꯩꯅꯣꯁꯤꯗꯤ ꯀꯥꯏꯝ ꯀꯥꯢꯝ ꯍꯥꯏꯅꯤꯉꯥꯢ ꯂꯩꯇꯦꯌꯦ ꯁꯤꯗꯤ
ꯂꯩꯇꯦ
ꯏ
ꯋꯥꯔꯤꯁꯦ ꯁꯥꯟꯅꯤꯡꯉꯥꯏꯁꯦ ꯂꯩꯇꯦꯕꯁꯦ ꯊꯣꯛꯇꯦ
ꯎꯝ ꯅꯥꯎꯇꯣꯝꯕ ꯅꯪꯃꯨꯛ ꯆꯠꯂꯨꯔ ꯍꯜꯂꯛꯏꯔꯣ ꯑꯣ ꯁꯣꯝꯗ ꯀꯥꯃ ꯃꯤꯀꯥꯎꯅꯕꯥꯏꯅꯦ ꯁꯣꯝꯗ ꯃꯤꯀꯥꯎꯅꯕꯩꯅꯦ ꯍꯜꯂꯣ
ꯇꯥꯏ ꯇꯥꯏꯌꯦ
ꯅꯪ ꯅꯪ ꯅꯪ ꯅꯥꯛ ꯀꯩꯅꯣ ꯅꯪ ꯅꯥꯛꯇ ꯃꯤ ꯌꯥꯝ ꯂꯩꯕ꯭ꯔꯣ ꯍꯥ
ꯂꯩꯇꯦꯕ ꯏꯇꯣꯝꯇꯅꯦꯕ ꯅꯥꯀꯟꯗ ꯑꯥ ꯃꯄꯥꯟꯗ ꯇꯥꯕ ꯑꯣꯏꯔꯝꯒꯅꯤ
ꯑꯣ ꯃꯄꯥꯟꯗ ꯉꯥꯡꯕ ꯑꯣꯏꯔꯝꯒꯅꯤ ꯈꯔ ꯇꯥꯏꯌꯦ ꯑꯗꯨꯝ ꯍꯥꯏꯗꯤ ꯌꯥꯝ ꯍꯧꯅꯗꯤ ꯅꯠꯇꯕ ꯗꯨꯝ ꯃꯔꯨ ꯃꯔꯨ ꯇꯧꯔ ꯇꯥꯕꯗꯣ ꯑꯗꯨ ꯈꯔꯥ ꯇꯥꯑꯦ
ꯑꯣ ꯎꯝ
ꯑꯩ ꯑꯗꯨꯝ ꯊꯕꯛ ꯇꯧ ꯇꯧ ꯄꯥꯏꯒꯦꯀꯣ
ꯍꯣꯏ
ꯑꯃꯈꯥꯏ ꯇꯤ ꯁꯨꯔꯦ
ꯄꯨꯡꯒꯥꯏꯃꯨꯛ ꯀꯩꯃꯨꯛꯇꯤ ꯁꯨꯔ ꯃꯥꯜꯂꯦ ꯀ
ꯑ ꯁꯔꯔꯦ ꯀꯨꯏꯅ ꯆꯪꯗꯧꯔꯤ
ꯌꯥꯝ ꯀꯨꯏꯅ ꯆꯪꯗꯧꯔꯤꯕ꯭ꯔꯥ ꯑꯥ ꯇꯪꯈꯥꯏ ꯑꯃ ꯆꯪꯗ ꯑꯥꯗ ꯀꯣꯠꯄꯅ ꯐꯗꯧ ꯃꯥꯜꯂꯦ
ꯑꯧ
ꯑꯇꯩꯗꯤ ꯍ ꯍꯜꯂꯣ
ꯍꯥꯜꯂꯣ ꯇꯥꯏ
ꯎꯝ
ꯇꯥꯏ ꯇꯥꯏ ꯐꯖꯅ ꯇꯥꯏ
ꯑꯩꯈꯣꯏꯒꯤꯁꯨ ꯆꯥꯛ ꯆꯥꯔꯝꯗꯥꯏꯒꯤ ꯈꯔ ꯃꯔꯥꯡ ꯃꯔꯥꯡ ꯇꯧꯔꯨꯔꯦꯕꯀꯣ ꯑꯗꯨꯒꯤꯅꯤꯗ ꯑꯗꯨ ꯏꯃꯥ ꯀꯩꯅꯣ ꯍꯤꯟꯖꯥꯡꯖꯦ ꯌꯥꯝ ꯌꯥꯝꯃꯦ
ꯍꯣꯏ
ꯅꯪ ꯌꯥꯝ ꯌꯥꯝꯃꯦ ꯎꯇꯤꯡꯀꯨꯆ ꯄꯤꯛ ꯊꯜꯂꯦ ꯑꯥ ꯀꯔꯤꯕꯨꯅꯣ ꯅꯠꯇꯤꯌꯦ ꯁꯤꯁꯦ ꯅꯠꯇꯦ ꯃꯣꯏꯅ ꯑꯥꯗ ꯊꯥꯡꯒ꯭ꯔꯕꯅꯦꯕꯀꯣ ꯐꯤꯅ ꯑꯩꯈꯣꯏ ꯈꯥꯏꯗꯣꯛꯄꯤꯔꯝꯃꯝꯅꯦꯕ ꯑꯗꯣ ꯍꯪꯉꯁꯦ
ꯎꯝ
ꯅꯠꯇꯦ ꯑꯗꯨ ꯑꯗꯨꯗꯤ ꯀꯩꯅꯣ ꯇꯧꯒ꯭ꯔꯦ ꯏꯃꯥ ꯏꯃꯥ ꯑꯦ ꯑꯦ ꯃꯔꯤ ꯃꯔꯤꯅꯦ ꯑꯅꯤꯅꯤ ꯑꯣꯏꯔꯗꯤ ꯂꯦꯝꯃꯅꯤ ꯌꯥꯅꯤ ꯑꯗꯨꯝ ꯁꯨ ꯍꯥꯏꯗꯤ ꯌꯦ ꯍꯥꯏꯗꯤ ꯀꯣꯟꯅꯅꯤ ꯍꯥꯏꯕ ꯍꯜꯂꯣ
ꯅꯪ ꯂꯥꯛꯈꯤꯔꯣꯏꯗ꯭ꯔꯣ
ꯍꯜꯂꯥꯛꯄ ꯌꯥꯔꯦ
ꯀꯔꯤꯑꯕ ꯄꯤꯒꯔꯕꯅꯤ ꯃꯣꯏ
ꯂꯥꯛꯄ ꯌꯥꯔꯣꯏ ꯍꯥꯏꯕ ꯑꯁꯤ
ꯑꯗꯨꯗꯤ ꯈꯪꯗꯤꯌꯦ ꯑꯗꯨ ꯑꯗꯨꯏ ꯑꯗꯨꯗꯤ ꯑꯩ ꯈꯪꯗꯤꯌꯦ ꯂꯥꯛꯑꯣ ꯅꯪ ꯀꯩꯅꯣ ꯑꯩꯗꯤ ꯅꯪ ꯂꯥꯛꯀꯗ꯭ꯔꯥ ꯍꯥꯏꯔꯒ ꯁꯨꯡꯂꯥꯛ ꯂꯥꯛꯇ꯭ꯔꯤꯗꯣ ꯀꯩꯒꯤꯅꯣ
ꯃꯈꯣꯟꯗꯣ ꯌꯥꯔꯣꯏꯟ ꯇꯧꯕꯅꯦ ꯃꯇꯝꯖꯤꯖꯨ ꯈꯤꯇꯪ ꯈꯛ ꯉꯥꯏꯁꯜꯂꯛꯄꯍꯤꯗ ꯍꯥ
ꯊꯣꯛꯂꯣ ꯑꯩ ꯆꯠꯈ꯭ꯔꯒꯦꯕ
ꯇꯝꯖꯦ ꯈꯤꯇꯪꯈꯛ ꯃꯇꯝꯖꯦ ꯌꯥꯝꯖꯜ
ꯎꯝ ꯑꯃꯨꯛ ꯍꯧꯔꯦ ꯅꯪꯒꯤ ꯕꯔꯥ ꯕꯔꯥ ꯇꯠꯄꯤꯗꯣ ꯑꯃꯨꯛ ꯍꯧꯔꯦ
ꯑꯁ ꯑꯥꯝ ꯋꯥꯏ ꯐꯥꯏ ꯌꯥꯝ ꯅꯨꯡꯉꯥꯏꯇꯕ ꯃꯥꯜꯂꯦ ꯋꯥꯏ ꯐꯥꯏ ꯅꯨꯡꯉꯥꯏꯇꯕꯩ ꯃꯥꯜꯂꯦ
ꯅꯣꯏꯕꯨꯗꯤ ꯗꯥꯇꯥꯗꯩꯅꯦ ꯑꯥ ꯑꯥ ꯃꯃꯥꯡ ꯌꯧꯔꯝꯃꯦ ꯅꯪ ꯅꯪꯗꯣ ꯊꯣꯏꯗꯣꯛ ꯑꯩ ꯃꯃꯥꯡꯉꯣꯝ ꯆꯠꯀꯦꯕꯀꯣ
ꯑꯁ ꯅꯪ ꯉꯥꯡꯉꯤꯗꯣ ꯂꯣꯏ ꯄꯨꯡꯇꯠ ꯇꯠꯂꯦ
ꯑꯣ ꯅꯪ ꯊꯣꯛꯂꯛꯑꯣꯕ ꯃꯃꯥꯡꯉꯣꯝ ꯆꯠꯀꯦꯕ ꯑꯩ ꯑꯉꯥꯡꯗꯣ ꯍꯤꯟꯖꯥꯡꯗꯣ ꯍꯤꯟꯖꯥꯡꯗꯣ ꯁꯤꯗ ꯂꯩꯕꯅꯦꯕ
ꯇꯥꯗ꯭ꯔꯦ ꯇꯥꯗ꯭ꯔꯦ
ꯑꯣ ꯊꯣꯛꯂꯛꯑꯣ ꯍꯥꯏꯕ ꯊꯣꯛꯂꯛꯑꯣ ꯍꯥꯏꯕ
ꯍꯧꯖꯤꯛ ꯍꯣ ꯊꯣꯛꯂꯛꯑꯣ ꯍꯥꯏꯕ ꯊꯣꯛꯂꯛꯑꯣ ꯍꯥꯏꯕꯗꯣ ꯑꯗꯨ ꯈꯛꯇꯅꯦ ꯇꯥꯏꯖꯦ ꯑꯩꯇꯩ ꯃꯃꯥꯡ ꯑꯃꯠꯇ ꯇꯥꯗꯦ
ꯏꯃꯨꯡꯗ ꯀꯩꯅꯣ ꯅꯨꯡꯉꯥꯏꯔꯝꯃꯔꯣꯏ ꯏꯟꯇꯔꯅꯦꯠ ꯅꯨꯡꯉꯥꯏꯔꯝꯃꯔꯣꯏ
ꯎꯝ ꯅꯨꯡꯉꯥꯏꯔꯝꯃꯔꯣꯏꯌꯦ
ꯑꯣ ꯋꯥꯏ ꯐꯥꯏꯗꯩ ꯁꯟꯃꯗꯤ ꯐꯗꯧꯕ ꯎꯝ ꯂꯣꯏꯁꯤꯜꯂꯛ ꯀꯗꯧꯔꯦ ꯃꯇꯝꯁꯦ ꯈꯤꯇꯪ ꯈꯛ ꯉꯥꯏꯁꯜꯂꯛꯑꯦ
ꯑꯗꯨ ꯉꯥꯏꯔꯁꯨ ꯂꯥꯛꯑꯣ ꯍꯥꯏꯕ ꯑꯩꯅ ꯍꯥꯏꯁꯤꯅ
ꯂꯣꯏꯂꯦ
ꯇꯣ ꯇꯣ ꯇꯣ ꯑꯉꯥꯡꯗꯣ ꯑꯉꯥꯡꯗꯣ ꯑꯗꯨꯒꯤꯅꯤꯗ ꯑꯩ ꯅꯪ ꯂꯥꯛꯑꯣ ꯍꯥꯏꯗꯣ ꯍꯤꯟꯖꯥꯡ ꯂꯩꯕꯅꯦꯕ ꯁꯤꯗ
ꯑꯣ ꯑꯣ ꯂꯩꯔꯦ ꯂꯥꯛꯑꯦ ꯌꯦꯡꯉꯦ
ꯍꯥꯎꯗꯣ ꯋꯥꯥꯟꯕ꯭ꯔꯣ
ꯍꯥꯎ ꯃꯥꯜꯂꯦ ꯌꯥꯝ ꯍꯥꯎꯅꯤ ꯃꯆꯨꯒ ꯌꯥꯝ ꯐꯖꯩ
ꯃꯅꯝ ꯁꯨ ꯌꯥꯝ ꯅꯨꯡꯁꯤꯕꯥꯅꯦ ꯃꯩꯇꯩꯩ ꯑꯣꯏꯕꯗꯨꯅꯦ ꯃꯥꯁꯦ ꯎꯝ ꯉꯥ ꯃꯤꯅꯤꯠ ꯑꯃ ꯑꯅꯤꯒ ꯇꯧꯔꯁꯦ ꯍꯩꯗꯤ ꯍꯩꯕꯅꯦ ꯃꯥꯁꯦ ꯍꯣꯡꯕ ꯐꯖꯟꯅ
ꯎꯝ
ꯃꯥꯅ ꯃꯃꯥꯡꯉꯩ ꯊꯣꯡꯕꯗ ꯃꯥ ꯑꯉꯥꯡꯁ ꯁꯤ ꯌꯧꯅ ꯏꯅꯔꯦꯛꯌꯦ ꯍꯦ ꯑꯩ ꯌꯥꯝ ꯅꯨꯡꯉꯥꯏ ꯊꯤ ꯍꯦ ꯄꯨꯠꯊꯔꯦꯁꯤ ꯀꯩꯅꯣꯗ ꯍꯥ ꯂꯩꯈꯣꯝꯗ ꯆꯦꯟꯈ꯭ꯔꯦ ꯑꯗꯨꯒ ꯇꯂꯣ ꯆꯂꯣ ꯆꯂꯣ ꯏꯆꯥ ꯆꯣ ꯃꯥ ꯃꯥꯖꯦ ꯑꯩꯅ ꯄꯤꯔꯛꯀꯅꯤ ꯍꯥꯏꯕꯒꯤ ꯋꯥꯈꯜꯗ ꯏꯩꯅꯔꯛꯏ ꯃꯥꯜꯂꯦ
ꯗꯦ ꯑꯩꯅ ꯑꯩꯅ ꯑꯩꯅ ꯃꯇꯠ ꯑꯃ ꯂꯧꯕꯅꯦꯕ ꯑꯗꯨꯗ ꯑꯩꯅ ꯄꯔꯛꯀꯅꯦꯅ ꯈꯟꯕꯅꯦꯕ ꯃꯥꯗꯤ ꯃꯥꯏ ꯋꯥꯈꯜꯗꯗꯤ ꯑꯦ ꯃꯉꯣꯟꯗꯥ ꯈ꯭ꯔꯥ ꯄꯤꯔꯛ ꯀꯥꯅꯤ ꯁꯤꯅꯦꯕꯥ ꯃꯍ ꯑꯩꯗꯤ ꯃꯥ ꯑꯁꯤꯐꯥꯎ ꯏꯅꯔꯛꯃꯅꯤ ꯈꯜꯂꯨꯗꯕꯅꯦ ꯑꯗꯨꯒ ꯑꯗꯏ ꯏꯟꯔꯛ ꯂꯩꯔꯃꯦ
ꯃꯗꯤ ꯏꯪ ꯉꯥꯡ ꯗ ꯌꯥꯝ ꯀꯜꯂꯤꯗꯨꯗꯤ
ꯆꯥ ꯅꯣꯏꯒꯤ ꯃꯤ ꯂꯥꯛꯇꯣ ꯃꯤ ꯁꯨꯗ꯭ꯔꯦ ꯍꯥꯏꯕꯗꯣ ꯃꯤ ꯁꯨꯈ꯭ꯔꯕꯣ ꯃꯤ ꯂꯥꯛꯑꯕꯣ
ꯁꯨꯔꯦ ꯑꯗꯨꯅ ꯃꯇꯝꯗꯨ ꯌꯧ ꯔ ꯕꯅꯤꯅ ꯊꯝꯕꯅ ꯐꯔꯦ
ꯉꯏꯈꯣ ꯍꯦ ꯃꯤꯅꯤꯠ ꯑꯃꯥ ꯑꯉꯥꯡꯁꯦ ꯗꯨꯝ ꯏꯟꯅ ꯂꯩꯔꯦ ꯑꯩ ꯅꯨꯡꯉꯥꯏꯇ꯭ꯔꯦ ꯉꯥꯏꯈꯣ ꯉꯥꯏꯍꯥꯛꯇꯪ ꯃꯤꯅꯤꯠ ꯇꯔꯥꯅꯤꯊꯣꯏꯇꯪꯗꯤ ꯁꯨꯍꯟꯈꯤꯁꯦ ꯃꯤ ꯁꯨꯈ꯭ꯔꯦ ꯍꯥꯏꯔꯣ ꯅꯣꯏꯒꯤ ꯑꯗꯨꯏ ꯅꯣꯏ ꯆꯥꯛ ꯆꯥꯔꯅꯤ ꯍꯧꯖꯤꯛ
ꯃꯤ ꯁꯨꯔꯕ ꯃꯥꯜꯂꯦ ꯑꯩ ꯐꯖꯟꯅ ꯈꯪꯍꯧ ꯗ꯭ꯔꯦ ꯑꯩꯗꯤ ꯃꯅꯨꯡꯗ ꯂꯩꯕꯒꯤ ꯃꯤꯗꯤ ꯆꯨꯕꯗꯤ ꯃꯥꯜꯂꯦ
ꯐꯔꯦ ꯐꯔꯦ
ꯁꯤꯒꯤ ꯀꯩꯅꯣꯁꯦ ꯂꯥꯎ ꯊꯥꯐꯝ ꯑꯃ ꯌꯥꯎꯗꯕꯁꯦ ꯂꯥꯎ ꯂꯥꯎꯠ ꯊꯥꯕ ꯂꯣꯎꯠ ꯊꯒ꯭ꯔꯦ ꯍꯔꯥꯗꯤ ꯐꯗꯧꯅꯦꯕ ꯂꯥꯎꯠꯏꯁꯄꯤꯀꯔ ꯊꯥꯕ ꯌꯥꯔ ꯍꯩ ꯌꯥꯔꯗꯤ ꯐꯗꯧꯅꯦꯕꯀꯣ ꯂꯧꯎꯠ ꯊꯕꯝ ꯌꯥꯎꯗꯕꯁꯦ ꯗꯨꯝ ꯊꯕꯛꯀꯨꯝꯕ ꯇꯧꯔꯛꯄ ꯀꯥꯟꯗꯅꯦ ꯑꯗꯨꯝ ꯋꯥꯔꯤ ꯁꯥ ꯁꯥꯟꯅ ꯇꯧꯕ ꯌꯥꯕꯗꯣ ꯈꯤꯇꯪ ꯅꯨꯡꯉꯥꯏꯕ ꯋꯥꯠꯂꯤꯗꯅ ꯅꯨꯡꯉꯥꯏꯇꯦ ꯍꯥꯏꯕꯅꯤ ꯅꯠꯇꯕꯥ ꯅꯨꯡꯉꯥꯏꯕ ꯋꯥꯠꯅꯤꯗꯅ ꯑꯗꯣ ꯑꯥ ꯐꯔꯦ ꯀꯩꯅꯣ ꯇꯣ